ꯑꯥ ꯇꯥꯔꯦ ꯇꯥꯔꯦ
ꯇꯥꯔꯕꯣ
ꯍꯣꯏ ꯇꯥꯔꯦ ꯎꯝ ꯅꯪꯒꯤ ꯕꯣꯂꯣꯝꯗꯣ ꯈꯔ ꯂꯩꯈꯠꯂꯣꯅꯦ
ꯐꯨꯜꯅꯦꯪꯁꯤ ꯐꯨꯜꯅꯦ
ꯑꯁ ꯅꯪꯒꯤꯁꯦ ꯌꯥꯝ ꯀꯩ ꯍꯥꯏꯗꯣꯏꯅꯣ ꯅꯪꯒꯤꯗꯣ ꯇꯥꯕꯗꯣ
ꯑꯩꯒꯤ ꯐꯣꯟꯗꯣ ꯑꯩꯒꯤ ꯐꯣꯟꯗ ꯏꯁꯄꯤꯀꯔ ꯀꯩꯅꯣ ꯃꯈꯥꯗꯔ
ꯇꯣ
ꯀꯥꯗꯅ ꯑꯅꯤ ꯃꯊꯛꯇꯅ ꯑꯃꯈꯛꯇ ꯂꯩꯕꯒꯤꯅꯦ
ꯑꯗ ꯅꯪꯒꯤ ꯅꯦꯠꯋꯛꯥꯛꯁꯤ ꯅꯨꯡꯉꯥꯏꯇꯕꯒꯨꯝ ꯇꯧꯏꯅꯦ
ꯑꯥ ꯅꯨꯡꯉꯥꯏꯇꯦ ꯌꯝꯅ ꯀꯣꯛ ꯑꯁꯦ ꯅꯨꯡꯉꯥꯏꯇꯦ ꯅꯪ ꯉꯔꯥꯡ ꯆꯠꯄꯗꯣ ꯀꯃꯥꯏ ꯀꯃꯥꯏ ꯇꯧꯔꯒꯦ
ꯑꯁ ꯉꯔꯥꯡꯒꯤꯗꯣ ꯑꯁ ꯍꯥꯏꯒꯅꯨ ꯋꯥꯕꯗꯣ ꯂꯥꯛꯑꯒ ꯐꯣꯝ ꯐꯣꯝ ꯂꯧꯋꯦ ꯑꯗꯨꯒ ꯖꯦꯔꯣꯛꯁ ꯑꯃꯨꯛ ꯇꯧꯋꯦ ꯑꯗꯨꯒ ꯖꯦꯔꯣꯛꯁ ꯇꯧꯔꯒ ꯑꯃꯨꯛ ꯂꯥꯛꯑꯒ ꯁꯝꯃꯤꯠ ꯇꯧꯋꯦ ꯑꯗꯨꯒ ꯃꯊꯛꯇ ꯀꯥꯋ ꯐꯥꯔꯁ ꯐ꯭ꯂꯣꯔꯗ ꯍꯥꯏꯕꯒꯤ ꯀꯥꯔꯒ ꯃꯤ ꯈꯨꯠꯌꯥꯝ ꯂꯦꯞ ꯂꯦꯞꯂꯒ ꯀꯩꯗꯣ ꯀꯔꯤ ꯈꯣꯟꯖꯦꯜ ꯀꯔꯤ ꯃꯈꯣꯟꯅ ꯇꯥꯏ ꯀꯔꯤ ꯈꯣꯟꯖꯦꯜ ꯃꯈꯣꯟꯅ ꯇꯥꯏ ꯀꯩꯗꯧꯔꯒ ꯂꯩꯏꯕꯅꯣ ꯑꯁ ꯇꯥꯅꯤꯡꯗꯦ
ꯀꯥꯏꯋꯥꯏꯗꯅꯣ ꯍꯥꯏꯕꯅꯦ ꯅꯪ ꯉꯔꯥꯡ ꯁꯨꯗꯣ
ꯁꯤ ꯎꯔꯤꯄꯣꯛꯇꯅꯤꯗ ꯅꯛꯑꯦ ꯑꯩꯈꯣꯏꯒ
ꯅꯥꯀꯨꯞꯄꯤ ꯅꯥꯀꯨꯞꯄꯤꯒ ꯑꯂꯨ
ꯅꯪ ꯑꯦꯛꯖꯝ ꯊꯥꯏ ꯍꯥꯏꯕ ꯅꯠꯇ꯭ꯔꯣ ꯀꯔꯤ ꯀꯔꯤ ꯑꯦꯛꯖꯝ ꯔꯣꯅꯦ
ꯎꯝ ꯑꯦꯛꯖꯥꯝ ꯂꯩꯕꯗꯣ ꯊꯕꯅꯤ
ꯅꯨꯡꯉꯥꯏꯗꯤ ꯅꯨꯡꯉꯥꯏꯕ꯭ꯔꯥ
ꯅꯨꯡꯉꯥꯏꯗꯤ ꯅꯨꯡꯉꯥꯏꯌꯦ ꯍꯣꯏ ꯑꯗꯣ ꯀꯣꯏꯁꯟꯁꯤꯡꯁꯤꯗꯤ ꯈꯔꯗꯤ
ꯑꯣꯟꯂꯥꯏꯟꯗ ꯇꯧꯕ꯭ꯔꯥ ꯅꯠꯇ꯭ꯔꯒ ꯀꯃꯥꯏꯅ ꯇꯧꯋꯦ ꯔꯥꯏꯇꯤꯡ ꯑ ꯍꯥꯏ ꯑꯣꯐꯂꯥꯏꯟ ꯔꯥꯏꯇꯤꯡꯔꯥ ꯅꯠꯇ꯭ꯔꯒ ꯑꯣꯟꯂꯥꯏꯟ ꯑꯗꯨꯝ ꯀꯝꯄ꯭ꯌꯨꯇꯔꯗ ꯇꯧꯕ꯭ꯔꯥ ꯄꯥꯏꯕꯗꯤ ꯍꯩꯕꯅꯦ
ꯄꯥꯏꯕꯗꯤ ꯍꯩ ꯈꯪꯗꯦꯗ ꯑꯗꯨꯝ ꯌꯥꯝꯅꯗꯤ ꯍꯩꯇꯦ ꯑꯗꯨ ꯑꯣꯏꯔꯁꯨ ꯃꯦꯅꯦꯖꯇꯤ ꯇꯧꯋꯦꯗ
ꯑꯗꯨꯗ ꯄꯔꯒꯗꯤ ꯆꯠꯄ꯭ꯔꯥ
ꯈꯔꯗꯤ ꯄꯥꯏꯔꯦ
ꯀꯔꯥꯏ ꯀꯔꯤ ꯑꯦꯛꯖꯥꯝꯅꯣ ꯍꯥꯏꯕ ꯎꯝ
ꯑꯝ ꯀꯔꯤ ꯑꯦꯛꯖꯥꯝ ꯍꯥꯏꯕ꯭ꯔꯕ ꯋꯥꯔꯗꯦꯟ ꯋꯥꯔꯗꯦꯟꯒꯤ ꯑꯦꯛꯖꯥꯝ ꯋꯥꯔꯗꯦꯟꯒꯤ ꯑꯦꯛꯖꯥꯝꯅꯦꯕ ꯑꯗꯨ ꯃꯤ ꯃꯤ ꯂꯥꯛꯄꯗꯣ ꯁꯦꯟꯅꯔ ꯑꯣꯏꯕ ꯃꯤꯁꯨ ꯌꯥꯎꯋꯦ ꯄꯤ ꯍꯩꯆ ꯗꯤ ꯂꯣꯏꯕ ꯃꯤꯁꯨ ꯌꯥꯎꯋꯦ
ꯀꯔꯤ ꯄꯣꯁꯇ ꯍꯥꯏꯕ
ꯋꯥꯔꯗꯦꯟ ꯋꯥꯔꯗꯦꯟꯒꯤꯅꯦꯕꯀꯣ
ꯋꯥꯔꯗꯦꯟꯒꯤ ꯍꯥꯏꯔꯁꯨ ꯀ ꯁ꯭ꯀꯨꯜꯒꯤꯔ ꯅꯠꯇ꯭ꯔꯒ ꯍꯣꯁꯇꯦꯜꯒꯤꯔ
ꯍꯣꯁꯇꯦꯜꯒꯤ ꯒꯔꯜꯁ ꯍꯣꯁꯇꯦꯜꯒꯤ ꯄꯤꯒꯤ ꯍꯣꯁꯇꯦꯜꯒꯤꯅꯦꯕ ꯀꯣ ꯑꯗꯨ ꯄꯦ ꯖꯤ ꯑꯣꯏꯔꯁꯨ ꯌꯥꯎꯋꯦꯕ ꯑꯦꯟꯇ꯭ꯔꯥꯟꯁ ꯊꯥꯅꯤꯡꯉꯥꯏ ꯂꯥꯛꯄꯗꯨ ꯑꯦꯛꯖꯥꯝ ꯊꯥꯅꯤꯡꯉꯥꯏ ꯂꯥꯛꯄꯗꯣ ꯍꯥꯏꯕ
ꯐꯝꯗꯤ ꯀꯥꯏꯗꯔꯣ ꯑꯗꯣ
ꯃꯐꯝꯅ ꯀꯩ ꯀꯩꯁꯥꯝꯄꯥꯠ ꯑꯦꯌꯔꯄꯣꯠ ꯑꯦꯔꯄꯣꯠ ꯎꯝ
ꯑꯥ ꯅꯍꯥꯟ ꯑꯩꯁꯨ ꯑꯝ ꯑꯅꯤꯔꯛꯇꯤ ꯊꯥꯈ꯭ꯔꯦ ꯑꯗꯨꯗ ꯃꯐꯝꯗ ꯌꯥꯝ ꯁꯥꯕꯅꯦ
ꯀꯩ ꯑꯦꯛꯖꯝꯅꯣ ꯅꯪ ꯊꯥꯔꯤꯗꯣ ꯅꯍꯥꯟ
ꯑꯦꯁ ꯕꯤ ꯑꯥꯏꯒꯤ ꯑꯗꯨꯒ ꯑꯦꯁ ꯑꯦꯁ ꯁꯤꯒꯤ ꯀꯥꯅꯔꯥ ꯑꯥ
ꯀꯩ ꯌꯦꯟꯁꯥꯡ ꯊꯣꯡꯔꯤꯅꯣ
ꯑꯩ ꯊꯣꯡꯗꯦꯗ ꯎꯝ ꯑꯩꯒꯤ ꯏꯃꯥꯟꯅꯕꯤꯗ ꯊꯣꯡꯉꯒ ꯂꯥꯏ ꯈꯥꯃꯦꯟꯒ ꯑꯁꯤ ꯏꯁꯄ꯭ꯔꯤꯡ ꯑꯣꯅꯤꯌꯟꯁꯒ ꯏꯅꯥꯎꯅꯨꯄꯤꯅꯦ ꯒ꯭ꯥꯂꯁ ꯋꯥꯠꯄ꯭ꯔ ꯅꯥꯎꯅꯨꯄꯥꯥꯗꯤ ꯀꯩꯗꯧꯔ ꯂꯩꯕꯥ
ꯑꯩꯉꯣꯟꯗ
ꯑꯝ ꯎꯝ
ꯆꯥꯛ ꯊꯣꯡꯉꯤꯌꯦ ꯃꯥꯗꯨ
ꯅꯍꯥꯟꯗꯣ ꯃꯥꯗꯣ ꯃꯁ ꯃꯁꯝ ꯀꯛꯄ ꯆꯠꯄꯅꯦꯕꯀꯣ ꯑꯗꯣ ꯍꯜꯂꯒꯁꯨ ꯃꯥꯒꯤ ꯃꯁꯝ ꯀꯛꯄꯒꯤ ꯀꯩꯅꯣ ꯄ꯭ꯔꯣꯒ꯭ꯔꯦꯁ ꯍꯥꯏꯕ꯭ꯔꯥ ꯆꯦꯟꯖ ꯍꯥꯏꯕ꯭ꯔꯥ ꯑꯗꯣ ꯌꯥꯎꯗꯦ
ꯑꯃꯨꯒ ꯀꯛꯑꯣ ꯍꯥꯏꯌꯣ ꯑꯗꯨꯗꯤ
ꯀꯛꯅꯤꯡꯗꯦ ꯍꯥꯏꯌꯦ ꯃꯁꯝ
ꯑ ꯑ ꯑꯦ ꯑꯥ ꯑꯗꯨ ꯑꯣꯏꯔꯗꯤ ꯃꯁꯝꯗꯣ ꯅꯨꯄꯤꯒꯨꯝꯅ ꯁꯥꯔꯒ ꯂꯩ ꯑꯗꯣ ꯍꯥꯏꯔꯣ ꯊꯥꯏꯅꯒꯤ ꯕꯤꯁꯤꯒ ꯀꯥꯟꯗ ꯕꯤꯁꯤꯒꯤ ꯃꯤ ꯑꯗꯨ ꯃꯥꯟꯕ꯭ꯔꯣ ꯅꯪꯒ ꯂꯩꯔꯣ ꯍꯥꯏꯔꯣ
ꯅꯍꯥꯟꯗꯣ ꯑꯩ ꯌꯨꯝ ꯂꯩꯕ ꯀꯥꯟꯗ ꯑꯩꯅ ꯅꯪ ꯏꯁꯇꯦꯇꯁ ꯎꯕ꯭ꯔꯥ ꯎꯗꯕ꯭ꯔꯥꯗꯤ ꯈꯪꯗ꯭ꯔꯦ ꯑꯣꯛꯀꯤ ꯃꯔꯤꯟ ꯁꯣꯁꯦꯁ ꯕꯣꯛ ꯁꯣꯁꯦꯁ ꯁꯦꯝꯂꯒ ꯆꯥꯕꯗꯣ
ꯑꯣ ꯈꯪꯉꯦ ꯈꯪꯉꯦ
ꯏꯃꯥ ꯏꯃꯥ ꯏꯃꯥꯒ ꯑꯩꯒꯤ ꯏꯃꯥꯟꯅꯕꯤꯒ ꯃꯕꯥꯅꯤꯗꯣ ꯇꯣꯠꯄꯅꯦꯕꯀꯣ ꯑꯗꯣ ꯃꯣꯏꯅ ꯃꯣꯔꯣꯛ ꯍꯥꯞꯄꯗ ꯒꯤ ꯑꯩꯈꯣꯏꯗ ꯃꯣꯔꯣꯛꯀꯤ ꯀꯩꯅꯣ ꯃꯣꯔꯣꯛ ꯁꯨꯕꯒꯤ ꯀꯩꯅꯣ ꯂꯩꯌꯦꯗꯅ ꯄꯥꯎꯗꯔ ꯂꯩ ꯗꯅ ꯑꯗꯨ ꯏꯁꯄꯨꯟ ꯑꯅꯤꯔ ꯑꯅꯤꯔ ꯑꯍꯨꯝꯔ ꯍꯥꯞꯄꯅꯤ ꯍꯥꯏꯌꯦ ꯑꯗꯣ ꯇꯦꯁ ꯇꯧꯕ ꯀꯥꯟꯗꯗꯤ ꯁꯥꯏꯌꯦꯕꯀꯣ ꯑꯗꯣ ꯊꯣꯡꯂꯒ ꯀꯔꯤ ꯍꯥꯏꯕ꯭ꯔꯥ ꯃꯍꯤ ꯃꯍꯤꯗꯒꯤ ꯂꯣꯏ ꯆꯠꯈ꯭ꯔꯕꯒꯤ ꯑꯣꯏꯔꯝꯒꯅꯤ ꯆꯥꯕ ꯀꯥꯟꯗꯗꯤ ꯁꯥꯗ꯭ꯔꯦꯕꯀꯣ ꯃꯣꯔꯣꯛꯇꯣ ꯑꯗꯨꯒ ꯑꯁꯤ ꯑꯩꯈꯣꯏ ꯏꯅꯝꯃꯥ ꯒ꯭ꯔꯦꯁꯤꯗꯣ ꯃꯥꯗꯣ ꯃꯣꯏ ꯑꯩꯈꯣꯏ ꯑꯥ ꯏꯅꯦꯒ ꯀꯩꯅꯣ ꯃꯋꯥ ꯃꯣꯏꯒꯤ ꯄꯨꯈꯤꯕꯅꯦꯕ ꯈꯔ
ꯑ ꯍꯥꯎꯇꯦ ꯍꯥꯏꯕ꯭ꯔꯦ
ꯍꯥꯎꯇꯦ ꯍꯥꯏ
ꯍꯨꯝꯎꯝ
ꯅꯍꯥꯟ ꯅꯍꯥꯟ ꯀꯩꯅꯣ ꯑꯪ ꯃꯥ ꯃꯥꯒꯥ ꯑꯃꯨꯛ ꯆꯠꯃꯤꯟꯅꯩꯌꯦꯕꯀꯣ ꯃꯋꯥꯒ ꯑꯩꯅꯦ ꯏꯃꯥꯟꯅꯕꯤꯅꯦ ꯒ꯭ꯔꯤꯁꯤꯅꯦ ꯑꯩꯈꯣꯏꯗꯣ ꯆꯠꯅꯝꯗ ꯍꯣꯡꯉꯦꯅ ꯆꯠꯄꯅꯦꯕꯀꯣ ꯑꯗꯨ ꯃꯇꯝꯗ ꯑꯗꯨ ꯃꯥꯒꯤ ꯃꯋꯥꯒꯗꯤ ꯆꯪꯉꯑꯣ ꯅꯣꯏꯅ ꯁꯦꯝꯕ ꯄꯣꯛꯇꯨꯗꯤ ꯍꯥꯎꯇ꯭ꯔꯦꯍꯦ ꯀꯃꯥꯏꯅ ꯁꯦꯝ ꯁꯦꯝꯕ꯭ꯔꯣ ꯁꯨꯛ ꯍꯥꯎ ꯍꯥꯎꯗꯦ ꯃꯍꯥꯎ ꯂꯩꯇꯦ ꯑꯗꯨꯒ ꯑꯁꯤ ꯒ꯭ꯔꯦꯁꯤꯒꯤ ꯃꯥ ꯁꯦꯝꯕꯗꯣ ꯑꯗꯨꯅ ꯐꯥꯔꯁ ꯅꯠꯇ꯭ꯔꯦ ꯑꯅꯤ ꯑꯍꯨꯝ ꯁꯨꯈꯤꯕꯅꯦ ꯑꯗꯨꯒ ꯀꯃꯥꯏꯅ ꯃꯥ ꯈꯪꯗꯕꯒꯤꯅꯣ
ꯑꯗꯨ ꯃꯦꯠꯂꯒ ꯃꯔꯣꯛ ꯃꯦꯠꯂꯒ ꯆꯥꯔꯗꯤ ꯍꯥꯎꯔꯝꯒꯅꯤꯅ ꯑꯗꯨ ꯈꯛꯇ ꯆꯥꯔꯗꯤ ꯍꯥꯎꯔꯣꯏ
ꯇꯨꯝꯃꯨ ꯌꯥꯝ
ꯌꯥꯅꯤ ꯆꯥꯔꯝꯒꯅꯤ ꯌꯥꯝ ꯌꯥꯝ ꯆꯥꯕ
ꯍꯥꯎꯇꯦ ꯍꯥꯎꯇꯦ ꯍꯥꯎꯇꯦ ꯍꯥꯏ
ꯂꯣꯏꯅꯤ ꯆꯥꯊꯣꯛꯄ
ꯑꯗꯨꯗꯩ ꯌꯥꯝ ꯆꯥꯕꯅꯦꯕ ꯑꯗꯨꯒ ꯑꯣꯂꯤꯚꯔ ꯑꯣꯂꯤꯚꯔꯒꯤ ꯃꯃꯥꯅꯁꯨ ꯑꯩꯈꯣꯏꯒꯤꯁꯨ ꯈꯔ ꯈꯛꯄꯤꯔꯝꯃꯣ ꯑꯩ ꯍꯦꯛ ꯂꯥꯛꯀꯦ ꯍꯥꯏꯕ
ꯂꯥꯛꯑꯒ ꯆꯥꯕ꯭ꯔꯥ ꯑꯗꯣ
ꯇꯥꯛꯄꯤꯔꯝꯕꯅꯦ ꯑꯗꯣ ꯃꯣꯏꯗꯣ ꯁꯟꯗꯦꯗ ꯅꯣꯡ ꯌꯥꯝ ꯆꯨꯕꯒꯤ ꯂꯥꯛꯇ꯭ꯔꯦꯕ
ꯑꯗꯨꯒꯤꯅ ꯅꯣꯏ ꯑꯃꯨꯛ ꯂꯥꯛꯑ ꯑꯃꯨꯛ ꯆꯥꯕ
ꯑꯁ ꯀꯩꯅꯣ ꯌꯥꯝ ꯍꯥꯎꯇꯕꯒꯤ ꯑꯃꯨꯛꯀ
ꯑꯗ ꯀꯌꯥꯒꯤ ꯂꯧꯕ꯭ꯔꯥ ꯄꯩꯁꯥ ꯄꯤꯔꯒ ꯂꯧꯕ꯭ꯔꯥ ꯅꯠꯇ꯭ꯔꯒ ꯑꯥ ꯑꯗꯨꯝ ꯐ꯭ꯔꯤꯒꯤ ꯄꯤꯕ꯭ꯔꯥ ꯃꯣꯏꯅ ꯑꯣ
ꯒ꯭ꯔꯦꯁꯤꯒꯤ ꯃꯃꯥꯅꯀꯣ ꯒ꯭ꯔꯦꯁꯤ
ꯎꯝ ꯑꯗꯣ ꯁꯦꯝꯃꯒ ꯃꯣꯏꯒꯤꯁꯨ ꯄꯤꯕ꯭ꯔꯥꯗꯣ
ꯄꯤꯗꯦ
ꯍꯣꯏ
ꯃꯊꯛ ꯃꯊꯛ ꯈꯛꯇꯒꯤ ꯄꯤꯌꯦ ꯃꯊꯛꯀꯤ ꯌꯨꯝ ꯈꯛꯇꯒꯤ ꯒ꯭ꯔꯦꯁꯤ ꯃꯃꯥ ꯃꯣꯏꯒꯤꯗꯤ ꯄꯤꯗ꯭ꯔꯦ ꯑꯁ ꯌꯥꯝ
ꯍꯌꯦꯡꯗꯤ ꯀꯣꯂꯦꯖꯇ ꯆꯠꯀꯤꯔꯣ
ꯆꯠꯀꯅꯤ ꯍꯣꯏ
ꯁꯥꯕꯁꯤꯒ ꯑꯁ
ꯗꯤ ꯆꯠꯇꯔꯦ ꯀ꯭ꯂꯥꯁꯇꯣ ꯂꯧꯔꯣꯏ ꯍꯥꯏꯕꯒꯤ
ꯅꯣꯏꯒꯤ ꯋꯤꯟꯗꯣꯒꯤ ꯃꯄꯥꯟꯅ ꯗ ꯌꯨꯝ ꯁꯥꯕꯗꯣ ꯀꯨꯏꯈ꯭ꯔꯦꯅꯦ ꯆꯍꯤ ꯑꯃ ꯐꯥꯔꯝꯒꯅꯤ ꯁꯦꯝꯕꯁꯨ ꯍꯧꯒꯗ꯭ꯔꯤ ꯍꯧꯕꯁꯨ ꯍꯧ
ꯃꯣꯏꯗꯣ ꯀꯩꯅꯣ ꯐꯥꯎꯟꯗꯦꯁꯟꯗꯣ ꯐꯥꯎꯟꯗꯦꯁꯟꯗꯣ ꯀꯩꯅꯣ ꯃꯣꯏꯗꯣ ꯋꯥꯡꯅꯤꯉꯥꯏ ꯃꯊꯛ ꯃꯈꯥꯗꯒꯤ ꯇꯧꯔꯛꯄꯒꯤꯀꯣ ꯀꯨꯏꯗꯤ ꯀꯨꯏꯕꯅꯦꯕ ꯑꯗꯣ ꯉꯁꯤꯗꯣ ꯃꯣꯏꯗꯣ ꯃꯈꯥ ꯑꯥ ꯂꯩꯕꯥꯛꯇꯣ ꯀꯣꯠꯂꯒ ꯂꯩꯌꯦ
ꯑꯩ ꯅꯍꯥꯟꯗꯒꯤ ꯀꯣꯠ ꯀꯣꯠꯂꯒ ꯉꯁꯤ ꯐꯥꯎ ꯑꯁ ꯂꯣꯏꯔꯦ ꯄꯩꯁꯥꯗꯤ ꯌꯥꯝ ꯆꯥꯡꯔꯝꯒꯅꯤ
ꯂꯩꯕꯥꯛꯇꯣ ꯃꯆꯨꯁꯤꯗꯤ ꯐꯖꯔꯦꯍꯦ ꯑꯍ
ꯑꯝ ꯌꯥꯝ ꯊꯤꯔꯕꯅꯦ ꯑꯗꯨꯁꯨ
ꯑꯗꯨꯟ ꯍꯣꯢ ꯑꯗꯨ ꯑꯣꯏꯔꯁꯨ ꯃꯣꯏꯗꯤ ꯊꯕꯛꯇꯣ ꯌꯥꯝ ꯐꯖꯅ ꯇꯧꯋꯦ ꯑꯁꯤ ꯃꯣꯏꯗꯣ
ꯇꯜꯂꯦ ꯃꯈꯣꯟꯁꯤꯡꯁꯨ ꯇꯥꯅꯤꯡꯉꯝꯔꯣꯢꯅꯦ
ꯏꯁ ꯅꯍꯥꯟ ꯑꯩꯅ ꯁ꯭ꯇꯦꯇꯁ ꯊꯥꯒꯠꯄ ꯅꯨꯃꯤꯠꯇꯣ ꯂꯣꯏꯔꯕꯅꯤ ꯑꯗꯨꯒ ꯖꯥꯏꯂꯨꯡꯉꯝꯗꯤ ꯍꯣꯜ ꯗꯦ ꯋꯤꯟꯗꯣ
ꯋꯤꯟꯗꯣ ꯍꯨ ꯍꯨ ꯍꯨ ꯍꯥ ꯍꯥ ꯍꯥ ꯍꯦ ꯍꯦ ꯋꯤꯟꯗꯣꯗꯣ ꯐꯝꯃꯣ ꯍꯥꯏꯕꯒꯤ ꯃꯥꯥꯒꯤ ꯈꯨꯠ ꯇꯣ ꯃꯥꯒꯤ ꯈꯨꯠꯀ ꯃꯥꯒꯤ ꯃꯥꯏꯒ ꯀꯝꯄ꯭ꯂꯦꯛꯁꯟꯗꯣ ꯇꯣꯉꯥꯜꯂꯝꯒꯅꯤ ꯅꯤꯒ꯭ꯔꯣ ꯃꯥꯂꯝꯒꯅꯤ
ꯏꯁ ꯀꯔꯤꯅꯣ ꯃꯥꯒꯤ ꯍ ꯃꯃꯥꯏꯗꯨꯗꯤ ꯉꯧꯋꯦꯍꯦ ꯑꯍꯤ ꯍꯤ ꯍꯤ
ꯑꯍꯝ ꯍꯨꯝ ꯍꯨ ꯍꯨ ꯍꯨ ꯀ꯭ꯔꯤꯝꯒ ꯇꯩꯔꯒ ꯂꯩꯕꯗꯣ ꯑꯥ ꯍꯥ ꯍꯥ ꯍꯥ ꯍꯥ ꯍꯥ ꯍꯥ
ꯑꯩꯥꯗꯤ ꯈꯪꯗꯦ
ꯀ꯭ꯔꯤꯝꯐꯥꯎ ꯌꯥꯎꯗꯦꯅꯦ ꯑꯩꯒꯤ ꯀ꯭ꯔꯤꯝ ꯄꯤꯔꯛꯎꯅꯦ ꯍꯥ
ꯑꯗꯣ ꯇꯥꯏꯕꯒꯤꯔ ꯈꯪꯗꯦ ꯈꯔ ꯉꯧꯋꯦꯕ ꯃꯗꯨ
ꯐꯔꯦ ꯗꯨ ꯑꯩ ꯊꯝꯔꯒꯦ ꯍꯣꯔꯦꯟ ꯇꯧꯔꯛꯀꯦ ꯍꯥꯏꯌꯦ ꯎꯝ